ꯍꯂꯣ
ꯍꯂ
ꯇꯥꯎꯕ꯭ꯔꯣ
ꯍꯜꯂꯣ
ꯇꯕ꯭ꯔꯣ ꯇꯥꯕ꯭ꯔꯣ
ꯇꯥꯏꯌꯦ
ꯗꯣꯏꯅꯣ ꯇꯥꯔꯦ
ꯀꯩ ꯇꯧꯕꯅꯦ ꯑꯩꯈꯣꯏ ꯐꯥꯝꯒꯤ ꯉꯥ ꯐꯥ ꯉꯥ ꯎꯟꯕ ꯆꯠꯂꯤꯌꯦ ꯍꯌꯦꯡ
ꯍꯧꯖꯤꯛꯁꯦ ꯍꯌꯦꯡ ꯀꯦ ꯀꯦ
ꯎꯝ ꯐꯥꯔꯝ ꯇꯧꯋꯤꯗꯅ ꯑꯩꯈꯣꯏ ꯐꯥꯔꯝ ꯆꯥꯎꯅ ꯇꯧꯕꯗꯣ
ꯍꯣꯏꯅꯦ ꯉꯥꯈꯤꯗꯣꯏ ꯅꯠꯇ꯭ꯔꯣ
ꯑꯥ ꯑꯥ ꯑꯩꯈꯣꯏ ꯉꯥꯒꯤ ꯐꯥꯝꯗꯣ ꯉꯁꯤ ꯁꯤꯠꯇꯣꯛꯑꯦ ꯑꯗ ꯎꯝ ꯑꯗꯣ ꯁꯤꯗꯣꯛꯑ ꯆꯠꯄꯗꯒꯤ ꯉꯁꯤ ꯉꯥꯡꯉꯩꯗꯣ ꯂꯣꯏꯅ ꯍꯌꯦꯡ ꯅꯣꯡꯉꯥꯜꯂꯒꯗꯤ ꯎꯝ ꯀꯩ ꯇꯧꯕꯗꯣ ꯑꯩ ꯄꯣꯠ ꯑꯃꯨꯛ ꯌꯣꯜꯍꯧꯔꯔꯣꯏꯅ ꯉꯁꯤ ꯕꯟ ꯇꯧꯕꯗꯣ ꯑꯗꯨꯒꯤ ꯉꯥ ꯐꯥ ꯉꯥ ꯐꯕꯅꯦ ꯎꯝ ꯉꯥ ꯐꯥꯗꯕꯅꯦꯕ ꯑꯗꯨ ꯉꯥ ꯌꯣꯟꯕ ꯆꯠꯇꯕ ꯍꯥꯏꯇꯥꯔꯦ ꯑꯗꯣ ꯉꯁꯤꯗꯤ ꯂꯣꯏ ꯁꯤꯠꯇꯣꯛ ꯈꯣꯠꯇꯣꯛꯑꯒ ꯎ ꯏꯝꯐꯥꯜ ꯕꯖꯥꯔ ꯀꯛꯆꯤꯡ ꯑꯗꯒꯤ ꯊꯧꯕꯥꯜ ꯁꯤ ꯃꯌꯥꯝꯗ ꯑꯣꯇꯣ ꯇꯧꯔꯒ ꯆꯠꯇꯣꯏ ꯇꯧꯔꯤꯌꯦ ꯍꯧꯖꯤꯛ
ꯑꯁ ꯍꯦꯡꯉꯍꯦ ꯍꯌꯦꯡ ꯌꯧ ꯌꯥꯈꯤꯗ꯭ꯔꯥ ꯉꯥꯗꯨꯗꯤ
ꯎ ꯉꯁꯤꯗꯤ ꯇꯨꯝꯃꯔꯣꯏꯌꯦ ꯑꯩꯈꯣꯏ ꯉꯥ ꯌꯣꯟꯕ ꯆꯠꯄꯒꯤ ꯂꯝ ꯂꯝꯗ ꯆꯠꯄꯅꯤꯅꯅꯦ ꯇꯨꯝꯃꯔꯣꯏꯕ
ꯑꯁ ꯇꯥꯎꯋꯦ ꯊꯕꯛꯁꯤ ꯌꯦꯡꯉꯨꯗꯅ ꯆꯂꯣ ꯄꯩꯁꯥ ꯄꯥꯏ ꯀꯃꯥꯏ
ꯀꯥꯏ ꯍꯩꯗꯣꯏꯅꯣꯗ ꯗꯨꯝ ꯍꯤꯡꯅ ꯍꯤꯡꯅꯕ ꯑꯗꯨꯅꯤ꯫
ꯌꯥꯔꯦꯗꯥ ꯅꯣꯏ ꯉꯥ ꯅꯣꯏ ꯉꯥ ꯀꯌꯥꯃꯨꯛ ꯊꯥꯗꯒꯦ꯫
ꯉꯥ ꯂꯤꯁꯤꯡ ꯂꯥꯥꯛ ꯑꯃꯃꯨꯛ ꯊꯥꯗꯕꯅꯦ꯫
ꯑꯣ ꯅꫭꯏ
ꯂꯥ ꯑꯃ ꯑꯅꯤꯃꯨꯛꯀꯤ ꯆꯥꯡ ꯑꯗꯨꯝ ꯐꯥꯗꯦ ꯇꯪꯈꯥꯏ ꯑꯃ ꯐꯥꯗꯣꯛꯄꯅꯦ꯫ ꯇꯪꯈꯥꯏꯃꯨꯛꯀꯤ ꯆꯥꯡ ꯉꯥ ꯂꯤꯁꯤꯡ ꯌꯥꯡꯈꯩꯃꯨꯛ ꯐꯥꯏꯌꯦ ꯍꯧꯖꯤꯛ꯫ ꯑꯗ ꯀꯩ ꯇꯋꯦ ꯑꯥ ꯕꯖꯥꯔ ꯀ ꯀꯩꯗꯤ ꯌꯣꯟꯗꯣꯏ ꯆꯠꯇꯣꯏ ꯇꯧꯔꯤ꯫
ꯅꯣꯏ ꯃꯣꯏ ꯑꯗꯨꯗꯤ ꯀꯩ ꯃꯆꯤꯟꯖꯥꯛ ꯄꯤꯖꯩ ꯗꯨꯛ ꯌꯥꯝ ꯌꯥꯝꯕꯗꯨꯗꯤ꯫
ꯃꯆꯤꯟꯖꯥꯛꯁꯦ ꯅꯦꯄꯤꯌꯔ ꯑ ꯑꯗꯒꯤ ꯗꯨꯝ ꯅꯥꯞ ꯄꯤꯁꯤꯡꯕꯤꯉ ꯐꯥꯝꯅ ꯁꯨꯝ ꯄꯥꯠꯂꯣꯝꯗꯩ ꯐꯥꯜꯂꯒ ꯔꯧ ꯅꯥꯄꯤ ꯆꯥꯕꯤ ꯑꯗꯒꯤ ꯇꯨꯡꯍꯟꯕꯤ ꯑꯗꯣ ꯑꯗꯨ ꯈꯛꯇꯅꯤꯗ꯫ ꯑꯇꯣꯞꯄ ꯔꯧꯒ ꯍꯣꯏ-ꯍꯣꯏ ꯑꯇꯣꯞꯄ ꯕꯥꯎꯒꯨꯝꯕꯗꯤ ꯈꯔ ꯈꯔꯗꯤ ꯑꯗꯨꯝ ꯃꯔꯛ ꯌꯥꯎꯏ ꯇꯥ ꯇꯔꯥꯁꯨ ꯌꯥꯎꯏꯤ ꯑꯗꯣ ꯊꯣꯏꯗꯣꯛꯅꯗꯤ ꯀꯩ ꯇꯧꯗꯦ ꯕꯥꯎꯒꯨꯝꯕꯗꯤ ꯊꯥꯗꯗꯦ꯫ ꯀꯩꯒꯤꯅꯣ ꯍꯥꯏ
ꯑꯗꯣ ꯃꯤ ꯑꯈꯣꯏꯒꯤ ꯁꯨꯝ ꯍꯥꯏꯔꯕꯗ ꯑꯩꯈꯣꯏꯒꯤ ꯁꯩꯔꯦꯡ ꯁꯔꯦꯡꯒꯨꯝꯕꯒ ꯊꯥꯗꯅꯩꯁꯦ
ꯑꯥ ꯑꯥ ꯑꯥ
ꯑꯥ
ꯑꯗꯨ ꯀꯃꯥꯏꯅ ꯇꯧꯔꯤꯅꯣꯕ ꯅꯣꯏꯗꯗꯤ ꯌꯥꯗꯕ꯭ꯔꯕ꯫
ꯑꯦ ꯌꯥꯏ-ꯌꯥꯏ ꯃꯥꯒꯤꯗꯤ ꯁꯦꯕꯥ ꯆꯪꯉꯤ ꯃꯣꯏꯒꯤꯗꯤ ꯀꯩꯒꯤꯅꯣ ꯍꯥꯏ ꯍꯥꯏ ꯀꯥꯟꯗ ꯃꯣꯏꯒꯤꯅ ꯑꯃꯨꯛꯛꯇꯉꯥꯜꯂꯦꯕ ꯃꯆꯤꯟꯖꯥꯛ ꯑꯩꯈꯣꯏꯒꯤ ꯑꯔꯩꯕꯤ ꯈꯣꯠꯂꯩꯕꯤ ꯂꯩꯗꯅ ꯍꯣ ꯗꯨꯀꯥꯟꯗꯒ ꯌꯣꯟꯕ ꯃꯌꯥꯝꯗꯣ ꯑꯗꯨꯝꯕꯒꯗꯨ ꯄꯤꯖꯗꯕ ꯌꯥ ꯗꯦ ꯁꯔꯦꯡꯒꯨꯝꯕꯁꯤꯗꯤ ꯑꯗꯒꯤ ꯅꯥꯄꯤ ꯊꯥꯗꯔꯦ ꯌꯥꯝ ꯆꯥꯔꯣꯏꯗꯣꯏꯅꯦꯕ ꯃꯣꯏꯁꯦ ꯑꯗꯨꯝ ꯁꯤꯁꯤꯡꯃꯁꯤꯡ ꯁꯤꯡꯁꯦ ꯆꯦꯟꯖ ꯇꯧꯗ ꯌꯥꯗꯦꯕꯀꯣ
ꯍꯅꯗ ꯋꯥ
ꯍꯣꯠꯅꯕ ꯌꯥꯝ ꯋꯥꯎꯊꯕꯅꯤꯗꯃꯛꯁꯦ
ꯑꯁ ꯇꯥꯡꯕꯗꯤ ꯗꯨ ꯉꯥꯗꯣ
ꯑꯥ
ꯁꯩꯔꯦꯡ ꯑꯁꯦ ꯑꯩꯈꯣꯏꯒꯤ ꯁꯝꯅ ꯍꯥꯏꯔꯕꯗ ꯑꯗꯨꯝ ꯏꯃꯣꯏꯅꯨꯒꯨꯝꯕꯗꯒ ꯌꯣꯜꯂꯛꯏꯗꯅ ꯁꯔꯦꯡꯁꯦ
ꯑ ꯏ ꯃꯣꯏ ꯆ ꯀꯧꯕ ꯆꯩꯔꯥꯎꯕ
ꯑꯗꯨ
ꯑꯥ
ꯂꯒ ꯀꯦꯖꯤ ꯂꯨꯄꯥꯒ ꯂꯤꯁꯤꯡ ꯑꯃ ꯍꯦꯟꯗꯥꯏ ꯃꯣꯏꯗꯤ
ꯇꯥꯡꯕꯅꯦ ꯃꯣꯏ ꯑꯗꯨꯝ ꯑꯗꯨ ꯃꯒꯤ ꯆꯥꯡ ꯌꯧꯔꯝꯒꯅꯤ ꯑꯗꯣ ꯑꯩꯈꯣꯏ ꯁꯤꯒꯤ ꯒꯨꯍꯥꯇꯤꯗꯒꯤ ꯍꯦꯜꯂꯛꯄ ꯉꯥ ꯂꯩꯗꯅ ꯌꯥꯗꯣ ꯋꯥ ꯍꯥꯎ ꯃꯅꯤꯗ ꯈꯜꯂꯤ
ꯆꯥꯗ꯭ꯔꯤ ꯍꯌꯦꯡ ꯑꯗꯤ ꯑꯍꯤꯡꯕꯝ ꯆꯥꯗ꯭ꯔꯤ ꯍꯣꯏ ꯀꯨꯟꯒꯤ ꯗꯤꯖꯥꯔꯦꯅꯦ
ꯍꯣꯇꯦꯜꯗꯒ ꯌꯣꯟꯕꯁꯤ
ꯎꯟꯒꯤꯗꯤ ꯆꯥꯔꯦꯕꯀꯣ ꯑꯩꯅ ꯍꯥꯏꯔꯗꯁꯤ ꯑꯩꯈꯣꯏꯒꯤ ꯇꯦꯛ ꯇꯦꯛ ꯐ꯭ꯔꯦꯁꯇ ꯆꯥ
ꯗꯅꯗꯦꯕ ꯃꯥꯁꯦ ꯀꯩꯒꯤꯅꯣ ꯍꯥꯏꯀꯥꯟꯗ ꯁꯦꯕꯥ ꯋꯥꯕꯅꯤꯅ
ꯍꯣꯏꯅꯦ
ꯑꯗꯨ ꯍꯧꯖꯤꯛ ꯃꯃꯥꯡꯗ ꯑꯩꯈꯣꯏꯒꯤ ꯆꯩꯔꯥꯎꯕ ꯀꯥꯟꯗ ꯑꯣꯏ ꯃꯥꯜꯂꯦ ꯐꯤꯁꯔꯤ ꯗꯤꯄꯥꯔꯠꯃꯦꯟꯅ ꯐꯤꯁꯔꯤ ꯗꯤꯄꯥꯔꯠꯃꯦꯟ
ꯇꯥꯡ ꯇꯥꯡ ꯀꯥꯏ ꯂꯩ ꯉꯝꯃꯣꯏ ꯍꯥꯏꯕ ꯃꯣꯏꯗꯗꯤ ꯑꯗꯣ ꯍꯣꯏ ꯃꯣꯏꯁꯨ ꯋꯥꯕꯩꯗꯤ ꯇꯧꯖꯩꯅꯦ ꯑꯩꯈꯣꯏꯅ ꯇꯥꯡꯉꯦ ꯍꯥꯏꯖꯕ ꯋꯥꯅꯤ ꯁꯝꯅ ꯍꯥꯏꯔꯕꯗꯀꯣ ꯑꯩꯈꯣꯏ ꯆ ꯗꯦꯕ ꯂꯥꯏꯔꯣ ꯆꯥꯔꯤꯅꯦ ꯑꯩꯈꯣꯏꯗꯤ ꯪ ꯉꯥ ꯀꯦꯖꯤ ꯀꯌꯥꯃꯨꯛ ꯇꯥꯔꯒꯦ ꯉꯥ
ꯑꯁ ꯉꯥ ꯌꯥꯝ ꯆꯥꯎꯕ ꯅꯠꯇꯦ ꯀꯤꯂꯣ ꯑꯍꯨꯝ ꯑꯅꯤ ꯃꯈꯥꯏ ꯑꯋꯥꯏ ꯌꯧꯔꯦ
ꯏꯁ ꯅꯪ ꯉꯁꯥꯏ ꯍꯥꯏꯔꯃꯗꯤ ꯑꯩꯈꯣꯏꯁꯨ ꯉꯥ ꯆꯔꯥ ꯆꯥ ꯌꯥꯎ ꯅꯪ ꯉꯥꯛ ꯂꯥꯛꯑ ꯌꯥꯔ ꯁꯤꯠꯅꯦ ꯍꯥꯏꯔꯗꯤ
ꯊꯕꯛꯁꯦ ꯆꯤꯟꯕꯗꯨꯗ ꯐꯣꯟꯒꯁꯦ ꯄꯥꯏꯅꯕ ꯐꯪꯗ꯭ꯔꯦ ꯐꯣꯟꯁꯦ ꯄꯥꯏꯒꯦ ꯇꯧꯔꯀꯥꯟꯗ ꯑꯗꯨꯝ ꯊꯕꯛꯁꯦ ꯌꯥꯁꯜꯂꯛ ꯑꯦ ꯐꯃꯔ ꯃꯃꯤꯠ ꯐꯃꯔꯒꯤ ꯂꯥꯏꯐꯁꯦ ꯕꯦꯔꯥꯅꯤꯗ
ꯍꯣꯏꯗꯦ
ꯌꯥꯝ ꯋꯥꯕ ꯊꯕꯛꯅꯦꯕ ꯑꯁꯤ ꯑꯩꯈꯣꯏꯒꯤ ꯃꯦꯂꯥꯒꯨꯝꯕ ꯇꯧꯊꯣꯛꯈꯤ ꯕꯣꯏꯗꯤ ꯐꯕꯀꯣ
ꯁꯦ ꯑꯩꯈꯣꯏꯒꯤꯒꯨꯝꯕ ꯑꯗꯒꯤ ꯂꯕꯨꯨꯛꯅꯦ ꯂꯥꯛꯑꯒ ꯌꯥꯝꯦ ꯑꯗꯨꯗꯨꯅ ꯑꯗꯨ꯭ꯔꯚ ꯎꯝ
ꯎꯝ
ꯑ ꯍꯣꯏ ꯑꯗꯨꯗꯕꯨꯗꯤ ꯀꯩꯅꯣ ꯇꯧꯗꯣꯏꯅꯦꯕ ꯑꯩꯈꯣꯏꯗ ꯃꯇꯝ ꯍꯥꯏꯕꯗꯨ ꯑꯃ ꯆꯪꯉꯔꯣꯏꯗꯅ
ꯃꯥꯃꯅꯦ
ꯈꯪꯗꯦꯅ ꯍꯧꯖꯤꯛ ꯇꯧꯅꯔꯤꯁꯦ ꯄꯩꯁꯥ ꯄꯥꯏꯕ ꯃꯌꯥꯝꯁꯦ ꯄꯥꯏ ꯄꯥꯏꯕ
ꯅꯪ ꯀꯃꯥꯏꯅ ꯇꯧꯔꯤꯒ ꯅꯪꯒꯤ ꯋꯥꯛꯁꯣꯞ ꯑ ꯐꯝꯈꯤꯗꯥꯏꯅꯦ
ꯆꯣꯁꯣ ꯀꯣꯏ ꯍꯥꯏ ꯇ ꯇꯔꯤꯕ
ꯑꯣ
ꯅꯧꯔꯤꯅꯤꯗꯅ ꯃꯥ ꯇꯌꯥꯔ ꯀꯩꯀꯥ ꯁꯦꯝꯕꯒꯤ ꯅꯤꯗꯅ
ꯑꯥ
ꯑꯗꯒꯤ ꯇꯌꯥꯔ ꯃꯦꯆꯤꯟ ꯇꯌꯥꯔ ꯐꯣꯠꯅꯕ ꯑꯈꯣꯏꯒꯤ ꯇꯌꯥꯔ ꯂꯥꯏꯌꯔ ꯊꯥꯅꯕ ꯃꯦꯆꯤꯟ ꯑꯃ ꯂꯩꯕꯗꯣ
ꯑꯥꯎ ꯑꯥꯎ
ꯑꯗꯨꯗꯣ ꯁꯝꯅ ꯍꯥꯏ ꯃꯣꯏꯖꯦ ꯑꯗꯨꯝ ꯃꯣꯏ ꯀꯩꯅꯣ ꯌꯥꯝ ꯇꯧꯔꯦ ꯄꯣꯂꯨꯁꯟ ꯌꯥꯝ ꯊꯣꯛꯑꯦꯕ ꯑꯗꯨꯗꯣ ꯃꯣꯏꯒꯤ ꯄꯣꯂꯨꯁ ꯄꯥꯔꯠꯃꯦꯟꯅ ꯂꯥꯛꯑꯒ ꯐꯥꯏꯟ ꯊꯤꯌꯨ ꯍꯥꯏꯌꯦꯕ
ꯑꯣ ꯍꯣ
ꯄꯣꯂꯁꯟꯗꯨ ꯑꯗꯨ ꯁꯨꯝ ꯑꯩꯅꯖꯨ ꯇꯧꯅꯤꯡꯗ꯭ꯔꯕ ꯁꯃꯥꯖꯇ ꯁꯣꯛꯄ ꯍꯥꯏꯖꯦ
ꯍꯣꯏ
ꯄꯣꯂꯨꯁꯟꯒꯤ ꯐꯥꯏꯟ ꯊꯤ ꯍꯥꯏꯖꯨ ꯄꯣꯂꯨꯁꯟꯗꯤ ꯍꯟꯗꯗꯣꯏ ꯅꯠꯇꯦꯗꯅ ꯃꯣꯏ ꯊꯤꯡꯕꯅ ꯄꯩꯁꯥ ꯐꯪꯉ ꯂꯣꯏꯗꯨꯅꯤ ꯑꯗꯨꯅ ꯑꯩꯅ ꯅꯔꯣꯏꯅ
ꯑꯣ
ꯑꯣ ꯆꯥꯛ ꯏꯁꯤꯡ ꯎꯅꯗ꯭ꯔꯤꯕꯣ ꯆꯥꯛ ꯏꯁꯤꯡ ꯆꯗꯔ꯭ꯤꯗ ꯅꯪ ꯆꯥꯛꯆꯥ ꯗꯕꯤꯗ ꯑꯍꯤꯡ ꯂꯦꯛ
ꯆꯥꯛꯁꯦ ꯅꯦ ꯑꯃꯅ ꯊꯣꯡꯉ ꯏꯅꯦ ꯑꯃꯅ ꯍꯥꯄꯝꯃꯒꯦꯗꯤ ꯍꯥꯏꯕꯅꯦ ꯑꯗꯣ ꯍꯥꯄꯝꯗꯣꯏꯔꯥ ꯍꯥꯄꯝꯃꯣꯏꯗꯣꯏꯔꯥ ꯈꯪꯗꯦ
ꯍꯥꯥꯞꯄꯝꯃꯅꯤ ꯀꯩꯅꯣ ꯑꯗꯨꯗꯤ ꯉꯥꯕꯨ ꯀꯩꯅꯣ ꯉꯥꯉꯥꯛ ꯄꯨꯔ ꯆꯠ ꯇꯨꯗꯨ ꯉꯥꯗꯣ ꯊꯣꯡꯗꯣꯛꯍꯜꯂꯨ ꯀꯩꯅꯣ
ꯑꯗꯨꯅꯦ ꯉꯥ ꯑꯃ ꯊꯛ ꯂꯧꯗꯔꯣ ꯇꯣꯗꯩ ꯂꯧꯗꯔꯒ ꯑꯗꯨꯝ ꯁꯦꯝꯇꯣꯛꯑꯆꯥꯊꯣꯛꯄꯗꯨꯅꯤ
ꯑꯗꯨꯅꯦ ꯆꯥꯛꯄꯨ ꯈꯠ ꯇꯦꯟꯗꯩꯩ ꯂꯩꯔꯖꯨ ꯌꯥꯏ
ꯎꯝ ꯀꯩꯅꯣ ꯅꯪꯒꯤ ꯍꯧꯖꯤꯛ ꯀꯦꯠ ꯇꯌꯥꯔꯒꯤ ꯍꯥꯏꯗꯣ ꯑꯈꯣꯏꯒꯤ ꯑꯥ ꯁꯦꯀꯂꯦꯟꯒꯨꯝꯕꯗꯣ ꯃꯅꯤꯡꯒꯤ ꯑꯃ ꯑꯥ ꯀꯩꯗꯣ ꯅꯠꯇ꯭ꯔꯣ ꯒꯝ ꯀꯩ ꯑꯃꯨꯛ ꯅꯞꯄꯒ ꯅꯧꯅ ꯑꯃꯨꯛ ꯁꯤꯠꯇꯣꯛꯄꯗꯣ ꯑꯍꯟꯕ ꯑꯣꯟꯊꯣꯛꯀꯗꯣ
ꯃꯒꯤ ꯇꯥꯌꯔ ꯍꯣꯏꯁꯤꯗꯤ ꯇꯥꯡꯉꯤꯗ ꯍꯦꯛ ꯂꯩꯕꯗ ꯑꯍꯥꯟꯕꯗ ꯇꯥ ꯑꯗꯨ ꯃꯣꯏꯒꯨꯠ ꯄꯤꯒꯥ ꯇꯨꯝꯖꯤꯂꯛꯄꯗꯣ ꯐꯖꯅ ꯏꯊꯣꯛꯑꯒ ꯑꯩꯈꯣꯏꯅ ꯅꯧꯅ ꯑꯃꯨꯛ ꯅꯞꯇꯣꯏꯅꯦꯕ ꯒꯨꯇꯤ ꯑꯅꯧꯕ ꯑꯃ ꯉꯔꯥꯡ ꯕꯤꯟ ꯕꯨꯠꯇꯤ ꯌꯥꯑꯣꯗꯕꯤ ꯆꯦꯟꯗꯦ ꯆꯦꯜꯂꯁꯨ ꯌꯥꯗꯦ ꯒꯥꯌꯔ ꯌꯥꯗꯕꯤꯗ ꯆꯦꯪꯏꯗꯅ
ꯎꯝ ꯑ ꯂꯨꯄꯥ ꯇꯌꯥꯔ ꯇꯥꯇꯥ ꯑꯍꯟꯕꯒꯤ ꯑꯣꯏꯅ ꯁꯨꯝ ꯒꯣꯁ ꯄꯟ ꯃꯨꯁꯥꯂꯤ ꯑꯣꯏꯅꯗꯤ ꯇꯌꯥꯔꯗꯨ ꯂꯩꯕ ꯀꯥꯟꯗ ꯂꯨꯄꯥ ꯂꯤꯁꯤꯡ ꯀꯨꯟ ꯇꯔꯤꯛ ꯀꯨꯟꯅꯤꯄꯥꯃꯨꯛ ꯄꯤꯗꯅ
ꯍꯣꯏꯅꯦ ꯇꯥꯡꯕꯅꯤꯅꯦ
ꯑꯣꯗꯨ ꯅꯣꯏꯅ ꯑꯥ ꯅꯣꯏꯒꯤꯅ ꯑꯃꯨꯛ ꯁꯦꯝꯗꯣꯔꯛꯄꯗꯨꯅ ꯑꯃꯨꯛ ꯁꯥꯀꯂꯦꯟ ꯂꯧ ꯑꯦ ꯌꯣꯟ ꯊꯣꯛ ꯇꯨꯔꯥ ꯑꯗꯨꯒ ꯀꯌꯥꯃꯨꯛ ꯇꯥ
ꯇꯠꯇꯌꯥꯗꯣ
ꯑꯥ
ꯃꯣꯏꯅ ꯄꯨ ꯂꯥꯛꯆꯗꯣꯏꯅꯦꯕ ꯃꯣꯏ ꯇꯥꯌꯥꯔ ꯀꯥꯑꯣꯗꯨꯅꯤ ꯍꯥꯔꯞ ꯑꯩꯈꯣꯏꯅ ꯁꯦꯝꯕꯤꯕꯒꯤ ꯋꯥꯅꯤ ꯗ ꯇꯌꯥ ꯈꯣꯠꯄꯒꯨꯝꯕꯅꯤꯗ ꯁꯝꯅ ꯍꯥꯏꯔꯕꯗ
ꯑꯣ ꯑꯩ ꯗꯤꯄꯥꯔꯠꯃꯦꯟꯅ ꯊꯣꯡꯗꯔꯦꯕꯥ ꯀꯃꯤꯗꯤꯄꯥꯃꯦꯟꯅ
ꯀꯩ ꯑꯁꯤꯅꯤ
ꯑꯁ ꯑꯗꯨꯗꯤ ꯅꯡ ꯗꯨꯀꯥꯟꯗ ꯆꯥꯎꯅ ꯁꯦꯝꯗꯣꯛꯑꯒ ꯄꯥ ꯗꯨꯀꯥꯟꯗ ꯄꯥ ꯑ ꯁꯤꯑꯧꯅ ꯁꯦꯝꯗꯣꯛꯑꯒ ꯀꯩ ꯇꯧꯕꯗꯤ ꯌꯥꯔꯣꯏꯗ꯭ꯔꯣ ꯑꯗꯨꯗꯤ ꯅꯡꯒꯤ ꯑꯥ ꯇꯌꯥꯒꯨꯝꯕ ꯊꯝꯕ ꯑꯗꯒꯤ ꯅꯞꯇꯥꯕꯒꯨꯝꯕ ꯃꯦꯆꯤꯟꯒꯨꯝꯕ ꯁ ꯆꯥꯑꯣꯅꯥ ꯊꯕꯖꯟꯂꯗꯤ
ꯍꯣꯏ ꯌꯥꯕꯥꯕꯨꯗꯤ ꯌꯥꯌꯦ ꯑꯗꯣ ꯑꯗꯨꯗꯤ ꯇꯧꯒꯦꯕꯨꯗꯤ ꯈꯟꯕꯅꯦ ꯑꯩꯅ ꯑꯩꯗꯤ ꯈꯪꯗꯦ ꯌꯦꯡꯒꯦ ꯅꯣꯡ ꯅꯤꯅꯤ ꯍꯥꯏꯐꯦꯠ ꯌꯦ ꯃꯑꯣꯡ ꯌꯦꯡꯉꯒ ꯑꯩꯖꯦ ꯑꯃꯨꯛ ꯇꯧꯁꯤꯔꯅ ꯗꯤ ꯈꯜꯂꯤ
ꯑꯣ
ꯑꯗꯨꯝ ꯍꯣꯏ ꯍꯛꯆꯥꯡꯗ ꯌꯥꯝ ꯋꯥꯕ ꯊꯕꯛꯅꯤꯗ ꯇꯌꯥꯔ ꯐꯛꯄꯒ ꯋꯥꯕꯁꯤꯗꯤ ꯑꯩꯅ ꯁꯨꯝ ꯑꯩꯅ ꯈꯜꯂꯤꯁꯦ ꯑꯗꯨꯝ ꯊꯝꯃꯒ ꯃꯤ ꯑꯃꯅꯤ ꯊꯝꯃꯒ ꯁꯨꯍꯟꯁꯤꯔꯥꯅꯁꯨ ꯈꯟꯕ
ꯑ ꯌꯥ ꯇꯌꯦ ꯑꯗꯨꯝ ꯍꯧꯖꯤꯛꯀꯥꯟꯁꯤꯗꯤ ꯊꯕꯛ ꯏꯟꯈꯥꯡ ꯆꯠꯅꯗꯕꯅꯤꯅ ꯅꯍꯥꯡꯉꯩꯁꯨ ꯑꯃꯨꯛ ꯇꯧꯔꯤꯗ ꯑꯗꯨꯝ ꯂꯩ ꯐ꯭ꯔꯤꯗ ꯅꯨꯡꯉꯥꯏꯖꯔꯝꯅꯤ ꯍꫭꯌꯦ ꯇꯥꯟꯅꯤꯡꯕꯁꯨ ꯐꯟꯌꯥꯝ ꯊꯣꯛꯂꯛꯏꯗ ꯍꯧꯖꯤꯛꯀꯥꯟꯁꯦ ꯅꯍꯥꯡꯉꯩ ꯑꯣꯏꯔꯣ ꯑꯍꯟꯗ ꯑꯗꯨꯝ ꯎꯝ ꯄꯣꯛꯄꯅꯤꯅ ꯃꯣꯏꯗꯣ ꯊꯥ ꯑꯝꯗ ꯄꯤꯔ ꯈꯣꯠꯂꯒ ꯎꯝ
ꯏꯇꯥꯎ ꯍꫭꯏꯗꯤ ꯂꯝ ꯍꯥꯏꯔ ꯆꯥꯎꯅ ꯂꯩꯁꯜꯂꯝꯅꯤꯅ ꯀꯩꯅꯣ ꯍꯥꯏ ꯖꯦ
ꯍꯥꯏꯗꯤ ꯍꯥꯏꯗꯤꯅꯦ ꯍꯥꯏꯕ ꯃꯤ ꯊꯝꯕꯗꯣ ꯍꯥꯏꯕ ꯂꯨꯄꯥ ꯇꯔꯥꯃꯨꯛ ꯊꯝ ꯄꯤꯕ ꯊꯥ ꯑꯝꯗ ꯄꯤꯕꯗ ꯂꯦꯝꯒꯗ꯭ꯔꯕ
ꯑ ꯂꯦꯝꯅꯦꯃꯤ ꯏꯇꯥꯎ ꯑꯍꯣꯕ ꯑꯃ ꯂꯥꯛꯄ ꯇꯥꯇꯥꯒꯨꯝꯕ ꯇꯌꯥꯔ ꯑꯍꯣꯕ ꯑꯃ ꯂꯥꯛꯄ ꯑꯗꯨꯝ ꯆꯥꯝꯔꯤ ꯆꯥꯝꯃꯉꯥꯥꯗꯤ ꯑꯗꯨꯝ ꯂꯧꯅꯤ ꯐꫭꯠꯄꯗ ꯈꯇꯪꯗ
ꯑꯣ ꯆꯥꯥ ꯌꯥꯝ ꯆꯥꯎꯋꯤꯅꯦ ꯑꯗꯨꯗꯤꯀꯣ ꯑꯗꯨꯝ
ꯆꯥꯎꯏ
ꯐꯖꯅꯕꯨ ꯃꯃꯤꯡ ꯆꯠꯂꯗꯤ ꯐꯖꯅꯕꯨ ꯑꯣ ꯄꯤꯔꯗꯤ ꯃꯤꯁꯦ ꯐꯖꯅ ꯑꯗꯨꯝ ꯂꯥꯛꯀꯅꯤꯅꯦ
ꯍꫭꯏ ꯂꯥꯛꯇꫭꯏꯅꯦ ꯑꯗꯨꯕꯨꯗꯤ
ꯑꯣ ꯑꯣ ꯏꯇꯥꯎ ꯑꯩꯁꯦ ꯑꯁꯣꯝꯗ ꯀꯧꯔꯦ ꯑ ꯆꯠꯇꯧꯒꯤ ꯗꯤ ꯂꯩꯔꯦ ꯑꯗꯣ ꯊꯝꯃꯒꯦ ꯀꯣ
ꯍꯣꯒ ꯇꯧ ꯇ